ꯍꯂꯣ꯫ ꯍꯂꯣ꯫
ꯅꯨꯡꯉꯥꯏꯔꯤꯕꫭ ꯃꯔꯨꯞꯄꯨ ꯀꯝ ꯀꯝ ꯄꯥꯜꯂꯤꯒꯦ꯫
ꯅꯨꯡꯉꯥꯏꯔꯤꯌꯦ ꯃꯔꯨꯞ ꯃꯔꯨꯞꯇꯤ ꯅꯨꯡꯉꯥꯏꯔꯤꯕꯣ꯫
ꯑꯧ ꯅꯨꯡꯉꯥꯏꯔꯤꯌꯦ꯫
ꯃꯔꯨꯞ ꯉꯁꯤꯗꯤ ꯂꯥꯏꯔꯤꯛ ꯄꯥꯕ ꯆꯠꯇ꯭ꯔꯕ꯭ꯔꯣ꯫
ꯉꯁꯤꯗꯤ ꯂꯥꯏꯔꯤꯛ ꯄꯥꯕꯁꯦ ꯉꯟꯅ ꯍꯜꯂꯛꯑꯦ ꯉꯁꯤꯗꯤ ꯊꯕꯛ ꯈꯔ ꯂꯩꯕꯗꯨꯗꯥ ꯑꯍꯍꯝ꯫
ꯑꯣ ꯑꯁꯤ ꯀꯔꯤ ꯀꯔꯤ ꯆꯥꯔꯒꯦ ꯃꯊꯦꯜꯗꯤ꯫
ꯉꯁꯤꯗ ꯃꯩꯔꯦꯟ ꯊꯣꯡꯉꯦ ꯃꯔꯨꯞꯇꯤ ꯀꯩ ꯍꯤꯟꯖꯥꯡ ꯆꯥꯔꯒꯦ꯫
ꯑꯩꯒꯤꯗꯤ ꯉꯁꯥꯏꯈꯩ ꯊꯕꯛ ꯑꯃ ꯆꯠꯂꯨꯗꯅ ꯍꯜꯂꯛꯄꯗ ꯏꯃꯥꯅ ꯌꯦꯔꯨꯝ ꯍꯧꯔꯒ ꯆꯝꯊꯣꯡ ꯊꯣꯡꯉ ꯂꯩꯔꯝꯃꯦ꯫
ꯑꯣ ꯀꯔꯤ ꯊꯕꯛ ꯆꯠꯂꯨꯏꯅꯣ ꯍꯥꯏꯖꯦ꯫
ꯄꯔꯤꯈꯥ ꯊꯥꯕ ꯆꯠꯂꯨꯕꯅꯤꯗ ꯏꯃꯥꯟꯅꯕ ꯑꯃꯈꯛꯀ ꯑꯩꯒ ꯆꯠꯂꯨꯕꯅꯤ꯫ ꯑꯗꯨꯗ ꯂꯛꯄꯗ ꯕꯣꯔꯥ ꯈꯔ ꯆꯥꯒꯦ ꯇꯧꯔꯒ ꯕꯦꯁꯣꯟ ꯂꯩꯔꯝꯗꯗꯅ ꯌꯦꯔꯨꯝ ꯑꯍꯨꯝꯈꯛ ꯂꯩꯕꯗꯨ ꯏꯕꯥꯅꯤ ꯍꯧꯔ ꯆꯥꯃꯤꯟꯅꯈꯒ꯭ꯔꯦ꯫
ꯃꯥꯅꯤ ꯃꯥꯅꯤ ꯑꯗꯨꯃꯥꯏꯅ ꯌꯥꯅꯤ ꯌꯥꯅꯕ ꯆꯥꯕꯗꯨꯅ ꯐꯔꯕꯅꯤ꯫
ꯂꯥꯏꯔꯤꯛꯄꯨ ꯍꯧꯖꯤꯛꯁꯤꯕꯨ ꯂꯥꯏꯔꯤꯛ ꯄꯥꯕ ꯅꯨꯡꯉꯥꯏꯔꯤꯕꯣ ꯀꯝꯗꯧꯔꯤꯒꯦ꯫
ꯂꯥꯏꯔꯤꯛ ꯄꯥꯕꯩꯗꯤ ꯍꫭ ꯇꯤ ꯌꯥꯝꯅ ꯅꯨꯡꯉꯥꯏꯔꯦ ꯍꯥꯟꯅꯒ ꯌꯦꯡꯅꯔꯨꯔꯗꯤ
ꯑꯑ ꯀꯨꯏꯅ ꯁꯨꯝ ꯄꯁꯤꯜꯂꯛꯑꯗꯤ ꯂꯣꯏꯅ ꯈꯪꯉꯛꯄꯅꯤꯅ ꯃꯔꯣꯟ ꯑꯃ ꯑꯗꯨꯝ ꯍꯥꯏꯐꯦꯠ ꯌꯦꯡꯕꯗ ꯑꯗꯨꯝ ꯆꯥꯎꯔꯥꯛꯄ ꯈꯪꯉꯝꯃꯅꯤꯗ꯫
ꯀꯨꯏꯅ ꯄꯥꯔꯛꯑꯝꯅꯤꯅ ꯈꯔꯗꯤ ꯈꯪꯉꯦ꯫
ꯎꯝ ꯏꯌꯥꯝꯕ ꯏꯅꯥꯎ ꯑꯃ ꯂꯩꯕꯗꯨꯗꯤ ꯂꯩꯃꯤꯟ ꯅꯔꯤꯕ꯭ꯔꫭ ꯍꯧꯖꯤꯛ
ꯏꯅꯥꯎꯗꯣ ꯍꯧꯖꯤꯛ ꯀꯟꯅ ꯇꯨꯝꯃꯤ꯫ ꯃꫭꯏꯁꯨ ꯑꯦꯛ ꯑꯦꯛꯖꯥꯝ ꯋꯥꯠꯇ꯭ꯔꯦ ꯄꯔꯤꯈꯥ ꯋꯥꯠꯇ꯭ꯔꯦ ꯍꯥꯏꯅ ꯀꯩꯅꯣ ꯇꯧꯔꯤꯌꯦ ꯇꯥꯡ ꯑꯍꯨꯝꯗꯒꯤ ꯃꯣꯏꯁꯨ ꯄꯔꯤꯈꯥ ꯍꯧꯗꯣꯏꯅꯦ꯫
ꯑꯣ ꯃꯣꯏꯒꯤ
ꯑꯥ
ꯑꯣ ꯐꯩ ꯐꯩ ꯂꯥꯏꯔꯤꯛ ꯃꯥꯖꯨ ꯈꯔꯒ ꯄꯥꯥꯍꯜꯂꯨ꯫ ꯇꯥꯎꯅ ꯍꯥꯏꯔꯒ
ꯃꯥꯅꯦ ꯃꯥꯅꯦ꯫
ꯃꯥꯗꯤ ꯂꯥꯏꯔꯤꯛꯇꯣ ꯀꯌꯥ ꯄꯥꯖꯅꯤꯡꯗꯕꯅꯦꯕ꯫
ꯑ ꯃꯔꯨꯞꯀꯤꯗꯤ ꯑꯦꯛꯖꯥꯝ ꯀꯌꯥꯝ ꯋꯥꯠꯂꯤꯒꯦ
ꯑꯩꯒꯤ ꯑꯦꯛꯖꯥꯝ ꯍꯟꯗꯛꯀꯤ ꯂꯥꯛꯏꯕ ꯇꯥꯡ ꯀꯨꯟꯃꯥꯊꯣꯏꯖꯤꯗ ꯑꯃꯨꯛ ꯇꯥꯗꯧꯕ ꯃꯥꯜꯂꯦ꯫
ꯍꯣꯏ ꯍꯟꯗꯛꯇꯤ ꯁꯣꯏꯗꯅꯕ ꯈꯔ ꯀꯟꯅ ꯍꯣꯠꯅꯍꯧꯔꯣ꯫
ꯎꯝ ꯍꯟꯗꯛꯀ ꯑꯃꯨꯛ ꯍꯣꯠꯅꯔꯒꯦ ꯑꯃꯨꯛꯀ ꯍꯟꯅꯒ ꯈꯨꯗꯣꯡꯆꯥꯥꯕ ꯄꯤꯕꯅꯦꯅ ꯂꯧꯔꯕꯅꯦ ꯑꯦꯛꯖꯥꯝ ꯑꯃꯨꯛꯀ ꯍꯜꯂꯛꯏꯕꯁꯦ꯫
ꯑꯗꯨꯅꯤꯅꯦ ꯍꯣꯠꯅꯒꯗꯝ ꯍꯣꯠꯅꯒꯗꯝ ꯃꯇꯝ ꯂꯩꯔꯤꯉꯩꯁꯤꯗ ꯍꯣꯠꯅꯕ ꯌꯥꯕ ꯍꯣꯠꯅꯍꯧꯒꯗꯕꯅꯤ꯫
ꯑꯩꯗꯤ ꯑꯇꯩ ꯑꯇꯩ ꯈꯪꯗꯦ ꯑꯩꯗ ꯍꯌꯦꯡ ꯁꯦꯟ ꯄꯥꯏꯗꯕ ꯌꯥꯗꯦ ꯁꯦꯟ ꯄꯥꯏ ꯁꯦꯟꯕꯨ ꯄꯥꯏꯔꯗꯤ ꯌꯥꯔꯦ꯫
ꯎꯝ ꯑꯗꯨꯗꯤ ꯀꯥ ꯚꯔꯥ ꯂꯩꯕꯒ ꯌꯨꯝꯗ ꯂꯩꯕ ꯀꯅꯥ ꯅꯨꯡꯉꯥꯏ ꯍꯦꯟꯒꯦ
ꯀꯗꯥꯏꯗꯩꯅꯣꯗ ꯌꯨꯝ ꯂꯩꯕꯅ ꯌꯥꯝ ꯍꯦꯜꯂꯤꯗ ꯅꯨꯡꯉꯥꯏꯕ꯫ ꯀꯥ ꯕꯔꯥꯗ ꯂꯩꯕꯖꯤꯗꯤ ꯆꯥꯛ ꯑꯃꯨꯛ ꯊꯣꯡꯅꯤ ꯀꯣꯟ ꯑꯃꯨꯛ ꯐꯦꯡꯅꯤ ꯑꯁ ꯃꯌꯥꯝꯗꯣ ꯍꯣꯠꯅꯕꯗ ꯂꯥꯏꯔꯤꯛ ꯄꯥꯕꯒ ꯁꯪꯕ ꯅꯠꯇꯦ ꯁꯤꯗꯗꯤ ꯂꯥꯏꯔꯤꯛ ꯄꯥꯕ ꯄꯥꯗꯕꯗꯤ ꯈꯪꯗ꯭ꯔꯦ ꯃꯇꯝꯗꯤ ꯌꯥꯝꯅ ꯂꯦꯝꯃꯦ꯫
ꯍꯣꯏꯗ ꯌꯨꯝꯗ ꯆꯥꯛ ꯏꯃꯥ ꯏꯄꯥꯅ ꯆꯥꯛ ꯏꯟꯖꯥꯡ ꯂꯣꯏꯁꯤꯂꯥꯛꯑꯝꯅꯤꯅ ꯐꯥꯔꯝꯃꯔꯣꯏ ꯆꯥꯛ ꯏꯟꯁꯥꯡꯒꯤꯗꯤ꯫
ꯎꯝ ꯆꯥꯛ ꯏꯁꯤꯡꯒꯗꯤ ꯋꯥꯠ ꯗ꯭ꯔꯦ ꯑꯍꯥꯎꯕꯇꯅꯤ ꯆꯥꯔꯤꯖꯦ ꯉꯥ ꯆꯥꯗꯕ ꯅꯨꯃꯤꯠꯀ ꯌꯥꯎꯕ ꯅꯠꯇꯦ ꯇꯧꯔꯤꯖꯦ꯫
ꯎꯝ ꯉꯁꯤꯗꯤ ꯀꯔꯤ ꯃꯊꯦꯜ ꯆꯥꯔꯒꯦ
ꯉꯁꯤꯒꯤꯗꯤ ꯑ ꯆꯝꯊꯣꯡ ꯑꯣꯏꯅ ꯆꯥꯒꯔꯦ꯫
ꯑꯣ ꯀꯔꯤ ꯀꯥꯡ ꯀꯔꯤ ꯀꯥꯡꯁꯣꯏ ꯑꯣꯏꯗꯣꯏꯅꯣ ꯀꯩꯀꯩ ꯀꯥꯡꯁꯣꯏꯅꯣ꯫
ꯉꯁꯤꯒꯤꯖꯦ ꯑꯥ ꯄꯨꯛꯂꯥꯎꯕꯤ ꯑꯉꯧꯕ ꯈꯔ ꯂꯩꯕꯅꯦ ꯃꯗꯨꯁꯨ ꯊꯥꯛꯆꯜꯂꯝꯃꯦ ꯀꯣꯕꯤꯒ ꯈꯥꯃꯦꯟ ꯑꯁꯤꯟꯕꯒ ꯑꯂꯨꯒ ꯆꯝꯊꯣꯡ ꯑꯣꯏꯅ ꯇꯧꯔꯝꯃꯦ ꯌꯥꯝꯅ ꯍꯥꯎꯔꯦ ꯉꯁꯤꯒꯤ ꯍꯦꯟꯖꯥꯡꯗꯣ꯫
ꯀꯥꯂꯦꯟ ꯊꯥꯒꯤ ꯌꯦꯟꯖꯥꯡꯅꯤꯅꯦ ꯑꯗꯨꯕꯨꯗꯤ ꯆꯝꯕ ꯀꯥꯂꯦꯟ ꯊꯥꯗꯤ ꯆꯝꯕꯅ ꯍꯦꯟꯅ ꯍꯥꯎꯕꯅꯤꯗ꯫
ꯃꯥꯅꯦ ꯃꯥꯅꯦ ꯍꯧꯖꯤꯛꯀꯥꯟꯗꯤ ꯆꯝꯅ ꯆꯥꯕꯅꯕꯨ ꯍꯦꯟꯅ ꯍꯥꯎꯔꯦꯗ ꯊꯥꯎ ꯅꯨꯡ ꯌꯥꯎꯕꯁꯦ ꯅꯨꯡꯁꯥ ꯁꯥꯒꯠꯂꯛꯄꯅꯤꯅ ꯀꯌꯥꯕꯨ ꯆꯥꯅꯤꯡꯗ꯭ꯔꯦ꯫
ꯃꯥꯅꯦ ꯃꯥꯅꯦ ꯅꯨꯡꯗꯥꯡ ꯇꯧꯋꯤ ꯁꯥꯕꯅꯤꯅ ꯅꯥꯗꯨꯏꯅꯤ꯫
ꯑꯆꯝꯕ ꯆꯥꯕꯅ ꯐꯔꯦ꯫
ꯎꯝ ꯈꯔ ꯊꯨꯅꯁꯨ ꯇꯨꯝꯕ
ꯃꯥꯅꯦ ꯃꯥꯅꯦ꯫ ꯏꯁꯥꯖꯤꯁꯨ ꯃꯔꯦꯞꯁꯨ ꯌꯥꯎꯗꯅ ꯑꯈꯣꯏꯅ ꯍꯥꯏꯠ ꯑꯥ ꯋꯥꯡꯕꯁꯨ ꯌꯥꯎꯗꯅ ꯂꯨꯝꯕꯁꯤꯅ ꯄꯪꯂꯨꯝꯇ ꯂꯨꯝꯃꯦ ꯅꯣꯏꯈꯠꯂꯛꯑꯕꯅꯤꯅ ꯍꯧꯖꯤꯛꯀꯤ ꯆꯥꯕꯗ ꯈꯔ ꯀꯛꯇ꯭ꯔꯒꯗꯤ ꯌꯥꯔꯣꯏꯗꯧꯔꯤ꯫
ꯃꯥꯅꯦ ꯃꯥꯅꯦ ꯑꯗꯨ ꯁꯥꯖꯦꯜꯗꯨ ꯈꯔ ꯈꯔ ꯆꯠꯂꯨꯍꯦ ꯋꯥꯀꯤꯡ ꯅꯨꯡꯀꯤꯡ ꯈꯔ ꯆꯦꯟꯗꯅ
ꯎꯝ ꯇꯥ ꯈꯜꯂꯤꯕꯅꯤ ꯆꯦꯟꯒꯦꯗꯤ ꯈꯟꯕ ꯑꯗꯣ ꯈꯟꯗꯃꯛ ꯈꯜꯂꯒ ꯇꯣꯛꯄ ꯆꯦꯟꯗꯤ ꯆꯦꯟꯗꯕ꯫
ꯆꯦꯟꯕ ꯍꯧꯈꯤꯕꯗ ꯅꯣꯡꯉꯥꯟꯂꯒ ꯇꯜꯂꯔꯣꯏꯗꯝꯅꯦ꯫
ꯇꯨꯝꯃꯝꯗꯥꯏꯗꯗꯤ ꯑꯁꯥ ꯌꯥꯝꯅ ꯆꯥꯎꯋꯤ ꯑꯗꯣ ꯍꯧꯒꯠꯂꯛꯑꯀꯥꯟꯗ ꯍꯦꯛꯇ ꯍꯧꯒꯠꯅꯤꯡꯗꯕ꯫
ꯑꯣ ꯅꯨꯡꯇꯤꯒꯤ ꯅꯣꯡ ꯐꯥꯗꯣꯛ ꯅꯝꯐꯨꯗ ꯍꯧꯒꯠꯂꯣ ꯑꯗꯣꯏꯗꯤ ꯑꯗꯨꯝ ꯅꯣꯡꯉꯥꯜꯂꯒ ꯑꯗꯨꯝ ꯃꯁꯥ ꯃꯊꯟꯇ ꯑꯗꯨꯝ ꯍꯩꯅꯖꯔꯛꯑꯗꯕꯅꯤ ꯑꯗꯨꯒꯤꯗꯤ ꯁꯨꯛꯍꯧ ꯍꯧꯒꯠꯈꯤꯗꯕꯩ ꯍꯩꯅꯒꯤꯗꯕꯅꯤꯗ꯫
ꯎꯝ ꯑꯩꯁꯨ ꯈꯜꯂꯤꯕꯅꯦ ꯀꯩ ꯀꯩꯅꯣ ꯆꯥꯅ ꯊꯛꯅꯕ ꯃꯌꯥꯝ ꯂꯩꯁꯟꯗꯅ ꯊꯝꯃꯝꯅꯦ ꯇꯧꯔꯤꯁꯦ ꯂꯝꯖꯦꯟ ꯈꯛꯇ ꯉꯥꯏꯔꯦ ꯆꯦꯟꯗ꯭ꯔꯤꯁꯦ꯫ ꯆꯥꯅꯕꯗꯤ ꯋꯥꯠꯄ ꯌꯥꯗꯦ꯫
ꯃꯥꯅꯤ ꯍꯌꯦꯡ ꯑꯗꯨ ꯍꯌꯦꯡꯗꯒꯤ ꯐꯖꯅ ꯍꯧꯔꯣ ꯂꯝꯖꯦꯜꯗꯨꯁꯨ ꯀꯩꯗꯨꯁꯨ꯫
ꯍꯣꯏ ꯍꯣꯏ ꯌꯨꯝꯗꯒ ꯆꯠꯇ꯭ꯔꯕꯣ ꯏꯇꯥꯎꯕꯨ꯫
ꯑꯩꯁꯦ ꯍꯟꯗꯛ ꯃꯔꯛꯇꯤ ꯌꯨꯝꯗ ꯄꯥꯛ ꯆꯠꯇ꯭ꯔꯦ ꯄꯥꯔꯤꯈꯁꯨ ꯋꯥꯠꯁꯤꯜꯂꯛ ꯊꯥ ꯑꯍꯨꯝꯃꯨꯛꯇ ꯉꯥꯏꯔꯦ ꯍꯥꯏꯅ
ꯑꯣ ꯊꯥ ꯑꯍꯨꯝ ꯈꯛꯇ ꯉꯥꯏꯔꯕ
ꯑꯥ
ꯇꯤ ꯈꯔ ꯂꯨꯏ ꯂꯨꯅꯤ ꯍꯥꯏꯕ꯭ꯔꯥ ꯀꯩꯅꯣꯝ ꯍꯥꯏꯅꯩꯅꯦ ꯍꯥꯏꯐꯦꯠ ꯇꯥꯕꯔꯣ
ꯑꯥ ꯑꯗꯨꯃꯥꯏꯅ ꯍꯟꯗꯛꯇꯤ ꯈꯔ ꯀꯩꯅꯣ ꯂꯥꯛꯑꯅꯤ ꯍꯥꯟꯅꯒ ꯃꯥꯟꯅꯗ꯭ꯔꯦ꯫
ꯃꯇꯝ ꯃꯇꯝꯗꯖꯨ ꯈꯔ ꯁꯦꯝꯗꯣꯛꯄ ꯃꯥꯜꯂꯦ꯫
ꯁꯦꯝꯗꯣꯛꯑꯦ ꯁꯦꯝꯗꯣꯛꯑꯦ꯫ ꯃꯤꯅꯤꯠ ꯇꯔꯥꯃꯉꯥ ꯇꯔꯥꯃꯉꯥ ꯑꯗꯨꯃꯥꯏꯅ ꯂꯣꯏ ꯑꯣꯏꯍꯜꯂꯦ꯫
ꯑꯣ ꯑꯣ ꯑꯗꯨꯗꯤ ꯃꯇꯝꯗꯣ ꯑꯀꯛꯅꯕ ꯃꯇꯝ ꯑꯃꯗꯅꯤꯅꯦ ꯊꯥꯗꯣꯔꯤꯖꯦ꯫
ꯃꯥꯅꯦ ꯃꯥꯅꯦ ꯑꯀꯛꯅꯕ ꯃꯇꯝ ꯄꯤꯔꯒ ꯑꯀꯛꯅꯕ ꯃꯇꯝꯗꯨ ꯍꯦꯟꯗꯣꯛꯈ꯭ꯔꯗꯤ ꯀꯌꯤꯝ ꯎꯄꯥꯏ ꯂꯩꯇꯦ꯫
ꯆꯨꯝꯃꯤꯅꯦ ꯈꯪꯗꯕ ꯁꯔꯨꯛꯇꯨꯖꯨ ꯑꯗꯨꯝ ꯃꯇꯝꯗꯣ ꯈꯪꯗ꯭ꯔꯒꯗꯤ ꯃꯇꯝ ꯂꯦꯝꯗꯣꯔꯤꯅꯤꯅꯦ ꯑꯗꯨꯗ
ꯑꯥ ꯂꯦꯝꯗꯣꯏꯅꯤ ꯃꯣꯏꯒꯤ ꯋꯥꯍꯪꯗꯣ ꯀ ꯑꯈꯣꯏꯅ ꯈꯟꯕ ꯍꯩ ꯅꯠꯇ꯭ꯔꯒꯗꯤ ꯃꯇꯝ ꯀꯣꯟꯅꯗ꯭ꯔꯦ ꯋꯥꯍꯪꯗꯣ ꯈꯪ ꯈꯪ ꯈꯟꯕ ꯍꯩꯔꯒꯗꯤ ꯃꯇꯝ ꯈꯔ ꯀꯣꯟꯅꯔꯦ꯫
ꯈꯪꯗꯕ ꯁꯔꯨꯛꯀꯤ ꯃꯇꯝꯗꯣ ꯑꯈꯪꯕꯗꯨ ꯇꯧꯅꯕ ꯍꯣꯠꯅꯕ ꯍꯟꯗꯛꯅ ꯑꯃꯨꯛ ꯃꯇꯝꯗꯣ ꯑꯃꯃꯝꯒꯤ ꯆꯞ ꯆꯥꯕꯤ ꯂꯩꯈ꯭ꯔꯕꯅꯤꯅ ꯈꯪꯗ꯭ꯔꯗꯤ ꯎꯄꯥꯏ ꯂꯩꯇ꯭ꯔꯦ ꯃꯇꯝ ꯈꯔ ꯑꯗꯨꯝ ꯂꯦꯝꯕꯅꯤꯅ ꯈꯪꯗꯕ ꯁꯔꯨꯛꯀꯤꯗꯤ꯫
ꯎꯝ ꯃꯥꯅꯤ ꯃꯥꯅꯦ꯫ ꯀꯔꯤꯒꯨꯝꯕ ꯍꯦꯛ ꯈꯪꯗꯕꯤꯗ ꯍꯟꯖꯤꯟ ꯍꯟꯖꯤꯟ ꯍꯣꯠꯆꯤꯜꯂꯨꯔꯒꯗꯤ ꯈꯪꯅꯕ ꯍꯣꯠꯅꯔꯨꯔꯒꯗꯤ ꯃꯇꯝ ꯂꯣꯏ ꯃꯥꯡꯉꯦ ꯍꯟꯗꯛꯇꯤ ꯇꯧꯗꯣꯏꯖꯦ꯫
ꯃꯥꯅꯤ ꯃꯥꯅꯤ ꯑꯗꯨꯅ ꯑꯈꯪꯕ ꯈꯩ ꯍꯥꯟꯅ ꯃꯔꯣꯟ ꯑꯃ ꯁꯠ ꯂꯥꯎꯅ ꯇꯧꯊꯣꯛꯈꯤꯕꯅ ꯐꯕꯖꯥꯠꯅꯤ꫰
ꯊꯥꯗꯤ ꯑꯦꯛꯖꯥꯝ ꯊꯥꯗꯣꯔꯤ ꯃꯤꯖꯤ ꯌꯥꯝꯕꯅꯤꯅ ꯃꯣꯏꯖꯨ ꯆꯂꯥꯛ ꯁꯥꯟꯅꯔꯛꯏꯝꯅꯤꯅꯦ꯫
ꯃꯥꯅꯤ ꯃꯥꯅꯤ ꯑꯗꯣ ꯈꯔꯗꯤ ꯈꯔ ꯃꯈꯩꯗꯤ ꯈꯟꯅꯤ ꯈꯜꯂꯤꯕ ꯃꯔꯛꯇꯨꯗ ꯌꯥꯎꯅꯕ ꯍꯣꯠꯅꯍꯧꯔꯣ꯫
ꯎꯝ ꯍꯣꯠꯅꯔꯗꯝꯅꯦ ꯍꯟꯗꯛꯇꯤ꯫
ꯈꯟꯕꯁꯨ ꯑꯣꯏꯔꯁꯅꯨ ꯈꯟꯕꯁꯨ
ꯃꯥꯅꯦ ꯃꯥꯅꯦ ꯈꯜꯂꯗ ꯂꯝꯖꯦꯟ ꯆꯦꯜꯂꯤꯌꯦ ꯍꯞꯇꯥꯃꯨꯛ ꯐꯥꯔꯦ ꯑꯗꯨꯝ ꯆꯦꯜꯂꯦ ꯍꯟꯗꯛ ꯇꯦ꯫
ꯀꯅꯥ ꯀꯅꯥ ꯆꯦꯟꯃꯤꯟꯅꯒꯦ꯫
ꯏꯊꯟꯗ ꯆꯦꯜꯂꯦ ꯀꯅꯥꯝ ꯍꯧꯗ꯭ꯔꯦꯗ꯫
ꯏꯊꯟꯗ ꯆꯦꯟꯕꯅꯕꯨ ꯐꯕꯅꯤꯗ꯫
ꯃꯤ ꯍꯧꯕꯁꯦ ꯃꯤꯗꯨꯅ ꯇꯜꯂꯛ ꯑꯗꯩ ꯍꯦꯛꯇ ꯇꯣꯛꯅꯤꯡꯕꯅꯤ꯫
ꯃꯥꯅꯤ ꯃꯥꯅꯤ ꯏꯊꯟꯗ ꯆꯦꯜꯂꯒꯗꯤ ꯅꯣꯡ ꯐꯥꯗꯣꯛ ꯂꯦꯞꯅꯤꯡꯉꯦ ꯍꯥꯏꯔꯒꯁꯨ ꯍꯦꯛꯇ ꯂꯦꯞꯄ ꯌꯥꯏꯗꯣ꯫
ꯃꯥꯅꯤ ꯃꯥꯅꯤ ꯉꯁꯤꯒꯤ ꯅꯣꯡ ꯆꯨꯒꯤꯕ꯭ꯔꯣ꯫
ꯉꯁꯤꯁꯦ ꯅꯣꯡꯁꯤ ꯆꯨꯗꯤ ꯆꯨꯗꯦ ꯍꯥꯏꯐꯦꯠ ꯅꯨꯡꯁꯤꯠ ꯁꯤꯠꯂꯝꯃꯦ ꯑꯗꯨꯒ ꯑꯗꯨꯝ ꯈꯔ ꯈꯔ ꯈꯤꯛꯑꯝꯕꯗꯒꯤ ꯑꯗꯨꯝ ꯆꯨꯈꯤꯗ꯭ꯔꯦ꯫
ꯗ ꯀꯥꯈꯠꯂꯛꯑꯝꯕꯗꯨ ꯏꯝꯐꯥꯜꯗ ꯀꯥꯈꯠꯂꯛꯑꯝꯕꯗꯨ ꯅꯣꯡ ꯆꯨꯍꯧꯗꯕꯅꯤ ꯑꯗꯣ ꯌꯨꯝꯗ ꯍꯜꯂꯛꯄ ꯀꯥꯟꯗꯗꯤ ꯅꯣꯡ ꯌꯥꯝꯅ ꯀꯟꯅ ꯆꯨꯗꯅ ꯂꯩꯔꯝꯃꯦ꯫
ꯑꯣ ꯍꯧꯖꯤꯛꯇꯤ ꯀꯃꯥꯏꯅ ꯇꯧꯔꯒꯦ ꯅꯣꯡ ꯍꯥꯡꯒ꯭ꯔꯕꯣ꯫
ꯍꯥꯡꯒ꯭ꯔꯦ ꯍꯥꯡꯒ꯭ꯔꯦ ꯄꯨꯈꯤꯗꯒꯤ ꯉꯥ ꯀꯌꯥꯝꯅ ꯀꯥꯈꯠꯂꯛꯑꯦꯅ ꯀꯟꯅ ꯐꯥꯅꯔꯤ꯫
ꯑꯣ ꯌꯥꯝ ꯅꯨꯡꯉꯥꯏꯕꯅꯤꯅ ꯉꯥ ꯐꯥꯕꯗꯨꯁꯨ꯫
ꯃꯥꯅꯤ ꯃꯥꯅꯤ ꯑꯩꯈꯣꯏꯗꯤ ꯏꯁꯤꯡ ꯆꯥꯎꯔ ꯑꯣꯏꯅ ꯅꯨꯡꯉꯥꯏ ꯂꯧ ꯎꯕ ꯀꯩꯗꯧꯕ ꯃꯤꯗ ꯈꯔ ꯋꯥꯕ ꯋꯥꯅꯤ꯫
ꯃꯥꯅꯤ ꯊꯔꯣꯏ ꯀꯔꯤ ꯀꯔꯥꯁꯨ ꯌꯥꯝ ꯌꯣꯟꯅꯔꯝꯒꯅꯤ ꯑꯗꯨꯗꯤ ꯍꯧꯖꯤꯛꯀꯥꯟꯗꯤ ꯅꯣꯡ ꯆꯨꯕꯅꯤꯅ
ꯑꯁ ꯂꯝꯕꯤ ꯁꯣꯔꯣꯛ ꯅꯥꯀꯟ ꯅꯥꯀꯟꯗ ꯑꯩꯈꯣꯏꯗꯤ ꯈꯨꯜꯂꯛꯅꯤꯅ ꯏꯟ ꯁꯣꯟꯅꯍꯧꯕꯗ ꯎꯕꯗ ꯑꯁ ꯉꯥꯏꯍꯥꯛꯇꯪꯁꯨ ꯌꯦꯡꯊꯣꯛꯎꯔꯦ ꯀꯌꯥꯗꯤ ꯅꯨꯡꯉꯥꯏ ꯌꯦꯡꯕ
ꯎꯝ
ꯉꯥ ꯌꯥꯝꯅ ꯐꯥꯕ ꯐꯥꯗꯕ ꯃꯣꯏꯒꯤ ꯕꯤꯠ ꯕꯤꯠꯇꯣ ꯎꯕꯗ ꯑꯁ ꯌꯥꯝ ꯅꯨꯡꯉꯥꯏꯈ꯭ꯔꯕꯖꯥꯠꯅꯤ ꯌꯦꯡꯕ
ꯃꯥꯅꯤ ꯑꯗꯨꯃꯥꯏꯅ ꯃꯤꯅ ꯉꯥ ꯐꯥꯔꯒ ꯌꯦꯡꯕꯁꯤꯁꯨ ꯑꯗꯨꯝ ꯅꯨꯡꯉꯥꯏꯕꯅꯤ
ꯃꯥꯅꯦ ꯃꯥꯅꯤ
ꯑꯗꯨ ꯏꯇꯥꯎꯕꯣ ꯏꯝꯐꯥꯜꯗ ꯀꯔꯤ ꯅꯨꯃꯤꯠꯇ ꯑꯃꯨꯛ ꯀꯥꯔꯛꯇꯧꯔꯤꯒꯦ
ꯑꯩꯁꯦ ꯇꯝꯕ ꯉꯝꯗ꯭ꯔꯤ ꯍꯧꯖꯤꯛ ꯊꯥꯔꯤꯕ ꯑꯦꯛꯖꯥꯝꯁꯤꯅ ꯀꯔꯤꯒꯨꯝꯕ ꯂꯥꯏꯕꯛ ꯐꯗꯅ ꯐꯥꯎꯔꯗꯤ ꯑꯗꯨꯝ ꯃꯗꯨꯒꯤ ꯑꯣꯏꯅ ꯆꯠꯂꯒꯅꯤ ꯀꯔꯤꯒꯨꯝꯕ ꯂꯥꯏꯕꯛ ꯊꯤꯍꯧꯔꯒꯅ ꯃꯊꯪꯆꯍꯤꯒꯤ ꯍꯧꯔꯛꯄ ꯑꯗꯥꯏ ꯋꯥꯏꯗ ꯇꯥꯔꯅꯤꯕꯣ
ꯑꯣ ꯍꯣꯏꯗ ꯀꯩꯗꯧ ꯐꯥꯎꯔꯣꯏꯗꯣꯏꯅ ꯅꯍꯥꯟꯗꯒꯩ ꯄꯥꯔꯛꯏꯁꯤꯗꯤ ꯅꯠꯇ꯭ꯔꯣ
ꯃꯁꯤ ꯑꯦꯛꯖꯥꯝꯁꯦ ꯀꯩꯁꯨ ꯂꯩꯕ ꯅꯠꯇꯦꯗ ꯑꯩꯅꯁꯨ ꯈꯔ ꯊꯧꯁꯥꯗꯕ ꯑꯗꯨꯅ ꯍꯦꯛꯇ ꯁꯣꯏꯕꯅꯤꯗ
ꯊꯧꯁꯥꯗꯕ ꯍꯥꯏꯁꯤ ꯂꯥꯏꯔꯤꯛ ꯌꯥꯝ ꯍꯩꯔꯁꯨ ꯍꯦꯛꯇ ꯌꯥꯗꯕꯅꯤꯅꯦ ꯊꯧꯁꯥ
ꯃꯥꯅꯤ ꯃꯥꯅꯤ ꯊꯧꯁꯥꯗꯕ ꯈꯔ ꯄꯨꯛꯅꯤꯡ ꯆꯪꯕ ꯑꯃ ꯌꯥꯎꯗ꯭ꯔꯒꯗꯤ ꯍꯦꯛꯇ ꯌꯥꯕ ꯅꯠꯇꯦ
ꯎꯝ ꯂꯩꯥꯏꯔꯦ ꯍꯩꯔꯦ ꯍꯥꯏꯔꯒꯁꯨ ꯄꯨꯛꯅꯤꯡ ꯆꯪꯗ꯭ꯔꯒꯗꯤ ꯑꯗꯨꯝ ꯂꯩꯍꯧꯔꯦ
ꯎꯝ ꯃꯤ ꯑꯃ ꯑꯅꯤ ꯈꯛꯇ ꯅꯠꯇꯕꯅꯤꯅ ꯑꯦꯛꯖꯥꯝ ꯊꯥꯔꯛꯏꯁꯦ꯫ ꯏꯇꯥꯎꯕꯨ ꯍꯧꯖꯤꯛ ꯀꯥꯏꯗ ꯂꯩꯔꯤꯕꯒꯦ꯫
ꯑꯩꯁꯦ ꯍꯧꯖꯤꯛ ꯀꯥꯗ ꯂꯩꯔꯤꯌꯦ ꯉꯁꯥꯏꯗꯒꯤ ꯂꯥꯏꯔꯤꯛ ꯄꯥꯔꯨꯕꯅꯦ ꯑꯗꯨ ꯍꯜꯂꯛꯑꯦ ꯑꯗꯨꯒ ꯀꯥꯗ ꯄꯣꯊꯥꯁꯦ ꯍꯥꯏꯅ ꯄꯣꯊꯥꯔꯝꯕꯅꯦ ꯉꯥꯏꯍꯥꯛ꯫
ꯑꯣ ꯅꯨꯡꯗꯥꯡ ꯄꯨꯡ ꯀꯌꯥ ꯀꯌꯥꯗ ꯇꯨꯝꯕꯤꯕꯒꯦ ꯏꯇꯥꯎꯕꫭ꯫
ꯅꯨꯡꯗꯥꯡꯁꯦ ꯄꯨꯡ ꯇꯔꯥꯃꯥꯊꯣꯏ ꯃꯈꯥꯏ ꯑꯗꯨꯋꯥꯏꯗ ꯑꯗꯨꯝ ꯇꯨꯝꯃꯦ ꯑꯌꯥꯝꯕ ꯃꯇꯝꯗ꯫
ꯑꯣ ꯍꯧꯖꯤꯛꯀꯥꯟ ꯊꯕꯛꯇꯤ ꯆꯠꯇ꯭ꯔꯕ꯭ꯔꯣ꯫
ꯁ ꯊꯕꯛꯀꯛ ꯆꯠꯇ꯭ꯔꯗ ꯂꯦꯞꯑꯦꯗ ꯀꯨꯏꯔꯦꯗ꯫
ꯎꯝ ꯊꯕꯛꯁꯨ ꯆꯠꯇꯨ ꯂꯥꯏꯔꯤꯛꯁꯨ ꯄꯥꯕꯗ ꯋꯥꯗꯤ ꯋꯥꯔꯝꯒꯅꯤ ꯇꯧꯔꯤꯁꯦ꯫
ꯑꯗꯨ ꯊꯕꯛ ꯍꯟꯗꯛꯇꯤ ꯂꯦꯞꯄꯅꯤ ꯑꯦꯛꯖꯥꯝꯅ ꯋꯠꯁꯤꯜꯂꯛꯇ꯭ꯔꯕꯅꯤꯅ ꯌꯨꯝꯗꯨꯗ ꯊꯕꯛ ꯂꯦꯞꯄꯒꯤ ꯍꯥꯏꯒ꯭ꯔꯦ꯫
ꯑꯗꯣ ꯅꯨꯡꯗꯥꯡ ꯊꯦꯡꯅ ꯇꯨꯝꯗꯧ ꯁꯔꯨꯛꯄꯨꯗꯤ ꯈꯔ ꯉꯟꯅ ꯇꯨꯝꯑꯒ ꯑꯌꯨꯛꯇ ꯉꯟꯅ ꯍꯧꯒꯠꯄꯅ ꯍꯦꯟꯅ ꯐꯕꯅꯤꯗ ꯏꯇꯥꯎ꯫
ꯍꯣꯏ ꯑꯗ ꯅꯨꯡꯗꯥꯡꯗꯣ ꯍꯦꯛꯇ ꯊꯦꯡꯗꯣꯛꯈꯤꯕ꯫
ꯑꯩꯗꯤ ꯅꯨꯡꯗꯥꯡꯗꯤ ꯑꯩꯒꯤ ꯑꯣꯏꯅꯗꯤ ꯇ ꯑꯩꯗꯤ ꯅꯨꯡꯗꯥꯡꯗꯤ ꯄꯨꯡ ꯃꯥꯄꯟ ꯑꯗꯨꯋꯥꯏꯗ ꯇꯨꯝꯃꯒ ꯄꯨꯡ ꯑꯍꯨꯝ ꯃꯈꯥꯏ ꯃꯔꯤ ꯇꯥꯗ꯭ꯔꯤꯉꯩꯗ ꯑꯗꯨꯝ ꯍꯧꯒꯠꯂꯦ ꯍꯧꯖꯤꯛꯀꯥꯟ꯫ ꯑꯌꯨꯛꯇ ꯄꯥꯕꯗꯨꯅ ꯍꯦꯟꯅ ꯆꯪꯉꯤ꯫ ꯀꯣꯛꯄ
ꯎꯝ ꯃꯥꯅꯤ ꯃꯥꯅꯤ ꯍꫭ ꯍꯣ ꯐꯔꯦ ꯏꯇꯥꯎ ꯑꯗꯨꯗꯤ ꯋꯥꯔꯤꯁꯨ ꯌꯥꯝ ꯅꯨꯡꯉꯥꯏꯔꯤ ꯉꯁꯤꯒꯤꯗꯤ ꯊ ꯑꯩꯁꯨ ꯊꯕꯛ ꯑꯃ ꯆꯠꯊꯣꯛꯎꯒꯦ ꯊꯝꯃꯒꯦ ꯏꯇꯥꯎ ꯑꯗꯨꯗꯤ꯫
ꯍꯣꯏ ꯏꯇꯥꯎ ꯏꯇꯥꯎ ꯑꯗꯣ ꯑ ꯏꯇꯥꯎ ꯕꯤꯁꯥꯜ ꯆꯠꯄꯗꯣ ꯑ ꯃꯊꯪ ꯀꯩꯅꯣ ꯑꯃꯨꯛꯀ ꯍꯥꯡꯉꯛꯑꯗꯤ ꯏꯇꯥꯎ ꯈꯔ ꯄꯥꯎ ꯍꯥꯎ ꯍꯥꯏꯕꯤꯔꯝꯃꯨꯀꯣ ꯑꯩꯉꯣꯟꯗꯁꯨ꯫
ꯍꯣꯏ ꯍꯣꯏ ꯍꯥꯏꯔꯛꯀꯦ ꯍꯥꯏꯔꯛꯀꯦ꯫
ꯈꯔ ꯂꯩꯔꯒ ꯑꯃꯨꯛ ꯄꯥꯎ ꯐꯥꯎꯅꯁꯤ꯫
ꯑꯍꯣꯏ ꯑꯍꯣꯏ ꯏꯇꯥꯎ ꯊꯝꯃꯒꯦ ꯑꯗꯨꯗꯤ꯫